ꯍꯜꯂꯣ
ꯍꯜꯂꯣ ꯍꯜꯂꯣ
ꯀꯩꯗꯧꯔꯤꯒꯦ
ꯐꯤꯖꯤꯛꯁꯇꯒꯤ ꯍꯜꯂꯛꯏ
ꯀꯔꯥꯏꯗꯒꯤ ꯍꯥꯏꯕ
ꯐꯤꯖꯤꯛꯁ ꯗꯤꯄꯥꯔꯠꯃꯦꯟꯗꯒꯤ ꯌꯨꯕꯤ ꯂꯧꯒꯦꯅ ꯆꯦꯛ ꯇꯩꯕ ꯆꯠꯂꯨꯕꯗꯣ ꯃꯣꯏ ꯐꯤꯖꯤꯛꯁꯀꯤ ꯁꯥꯇ꯭ꯔꯉꯩ ꯊꯧꯋꯦ ꯑꯗꯨ ꯍꯜꯂꯛꯌꯦ ꯊꯕꯛ ꯂꯩꯇ꯭ꯔꯤꯉꯁꯤꯒꯤ ꯂꯣꯢꯔꯦ
ꯅꯪꯅ ꯉꯥꯡꯉꯤꯗꯣ ꯈꯔ ꯇꯞꯄꯦ ꯈꯤꯇꯪ ꯍꯧꯅ ꯉꯥꯡꯉꯛꯄ ꯌꯥꯕ꯭ꯔꯥ ꯌꯦꯡꯉꯣ
ꯄꯩꯁꯥ ꯊꯤꯗꯣꯛꯑꯒ ꯊꯕꯛ ꯀꯤꯝ ꯇꯧꯗꯕꯤ ꯂꯩ ꯇꯥꯢꯌꯦ ꯍꯣꯢꯇꯦꯜ ꯄꯩꯁꯥ ꯊꯤꯔꯒ ꯊꯕꯛ ꯇꯧꯒꯗ꯭ꯔꯥ ꯊꯕꯛꯁꯨ ꯇꯧꯗꯦ ꯉꯥꯔꯥꯡ ꯅꯍꯥꯜꯗꯒꯤꯗꯤ ꯐ꯭ꯔꯤꯗ ꯂꯩꯔꯦ
ꯉꯔꯥꯡ ꯅꯍꯥꯟꯗꯒꯤ ꯐ꯭ꯔꯤꯗ ꯂꯩꯌꯦ
ꯍꯥ
ꯉꯔꯥꯡ ꯅꯍꯥꯟꯗꯒꯤ ꯐ꯭ꯔꯤꯗ ꯂꯩꯌꯦ ꯍꯥꯏꯔꯣ
ꯀꯩꯏꯣ ꯂꯥꯎꯠ ꯁ꯭ꯄꯤꯀꯔ ꯊꯥꯕ ꯌꯥꯗꯦꯅꯦ
ꯌꯥꯗꯕꯅꯦꯕ ꯑꯗꯨ ꯈꯔ ꯇꯥꯔꯛꯑꯦ ꯉꯁꯥꯏ ꯋꯥꯏ ꯑꯍꯥꯟꯕꯗ ꯌꯥꯝ ꯇꯞꯅ ꯇꯥꯔꯝꯕꯅꯦ꯫ ꯃꯅꯤꯄꯨꯔꯗ ꯊꯣꯛꯂꯛ ꯑꯔꯣꯏꯗ꯭ꯔꯣ꯫
ꯊꯣꯛꯂꯛꯀꯦꯅ ꯇꯧꯔꯝꯕꯅꯦꯗꯣ ꯈꯪꯗꯦ ꯁ꯭ꯋꯥꯏꯗ ꯊꯕꯛ ꯐꯪꯉꯗꯤꯅ꯫ ꯊꯥꯖꯤꯟꯕ ꯂꯣꯏꯅ ꯊꯥꯖꯜꯂꯦ ꯁ꯭ꯋꯥꯏꯗ ꯐꯪꯉꯗꯤ ꯁ꯭ꯋꯥꯏꯗ ꯇꯧꯒꯦꯅ꯫ ꯑꯩ ꯌꯨꯗ ꯊꯣꯂꯛꯄꯗꯣ ꯄꯩꯁꯥꯁꯨ ꯐꯪꯉꯣꯏ꯫ ꯄꯩꯁꯥ ꯐꯪꯕ ꯐꯪꯕꯩꯗꯤ ꯃꯌꯥꯝ ꯂꯩꯗ꯫
ꯂꯩꯕꯅꯤ ꯂꯩꯕꯅꯤ ꯃꯄꯥꯟ ꯂꯝꯗꯗꯤ ꯌꯥꯝꯅ꯫ ꯀꯧꯕꯅꯤ꯫ ꯈꯨꯗꯣꯡ ꯆꯥꯔꯒꯅ ꯑꯃ ꯍꯦꯛ ꯌꯦꯡꯁꯤꯜꯂꯣ ꯑꯗꯨ ꯃꯅꯤꯄꯨꯔꯗ ꯇꯧꯕꯅꯗꯤ ꯐꯠꯇ꯭ꯔꯣ꯫ ꯍꯌꯦꯡ ꯅꯨꯄꯥ ꯅꯊꯟꯗꯅꯦ ꯗꯥꯏ꯫
ꯕꯥꯅꯤ ꯍꯥ꯫
ꯅꯪꯕꯨ ꯄꯤꯕꯥ ꯃꯊꯟꯇꯅꯦ ꯍꯥꯏꯗꯥꯏꯅꯦ꯫
ꯑꯥ ꯑꯥ
ꯅꯣꯏ ꯅꯆꯤꯟ ꯅꯅꯥꯎꯗ ꯅꯨꯄꯥ ꯅꯊꯟꯇ ꯅꯠꯇ꯭ꯔꯣ꯫
ꯑꯧ꯫
ꯎꯝ꯫ ꯑꯗꯨ ꯑꯣꯏꯔꯗꯤ ꯊꯕꯛꯇꯣ ꯃꯄꯥꯟ ꯂꯝꯗ ꯇꯧꯈꯤꯕ ꯍꯥꯏꯁꯤꯗꯤ ꯍꯌꯦꯡꯋꯥꯏ ꯑꯗꯨꯝ ꯅꯩꯕꯒꯤꯗꯤ ꯃꯔꯛꯇ ꯆꯠꯂꯒ ꯃꯇꯝ ꯈꯔ ꯇꯧꯕꯒꯤꯗꯤ ꯐꯩ꯫ ꯍꯌꯦꯡꯋꯥꯏ ꯂꯩꯕꯩꯗꯤ꯫
ꯃꯅꯤ
ꯇꯜꯂꯛꯇꯕ꯭ꯔꯣ ꯑꯗꯨꯝ ꯄꯥꯝꯕ꯭ꯔꯣ꯫
ꯀꯩ
ꯀꯩꯗꯧꯕꯩ ꯂꯩꯇꯅꯤ꯫
ꯄꯩꯁꯥꯄꯤꯗꯨ ꯊꯕꯛꯁꯨ ꯄꯩꯁꯥ ꯄꯩꯁꯥꯄꯤꯗꯗꯤ ꯏꯁ ꯀꯔꯤ ꯀꯔꯤ ꯊꯕꯛ ꯂꯩꯒꯦ꯫
ꯌꯥꯝ ꯂꯩꯗ꯫
ꯁꯤꯗꯗꯤ ꯊꯕꯛꯀꯤ ꯊꯕꯛ ꯉꯥꯛꯇꯅꯤ ꯑꯣꯟꯂꯥꯏꯟ ꯑꯣꯐꯂꯥꯏꯟꯗ ꯆꯠꯄ ꯇꯟꯕꯒꯤ ꯋꯥꯅꯤ ꯂꯥꯞꯄꯒꯤ ꯁꯤꯗꯗꯤ ꯊꯕꯛꯀꯤ ꯊꯕꯛ ꯉꯥꯛꯇꯅꯤ ꯀꯧꯔꯤꯁꯦ꯫
ꯑꯣꯟꯂꯥꯏꯟꯗ ꯇꯧꯕ ꯌꯥꯕ ꯂꯩꯔꯗꯤ ꯐꯩꯅꯦ ꯀꯩꯅꯣ꯫ ꯍꯟꯗꯛꯀꯤ ꯊꯣꯛꯂꯛ ꯑꯣꯏꯗ꯭ꯔꯣ ꯌꯨꯝꯗ꯫ ꯍꯟꯗꯛꯀꯤ ꯊꯣꯛꯂꯛ ꯑꯔꯣꯏꯗ꯭ꯔꯣ ꯍꯟꯗꯛ ꯆꯍꯤꯒꯤ꯫
ꯄꯩꯁꯥ ꯂꯩꯇ꯭ꯔꯤ ꯊꯣꯛ ꯄ꯭ꯔꯣꯖꯦꯛꯀꯤ ꯈꯜꯂꯗꯤ ꯊꯣꯛꯂꯛꯀꯅꯤ ꯈꯟꯗ꯭ꯔꯗꯤ ꯈꯪꯗꯦ ꯄꯩꯁꯥ ꯂꯩꯇꯦ꯫ ꯂꯨꯄꯥ ꯂꯤꯁꯤꯡ ꯇꯔꯥ ꯃ ꯇꯔꯥ ꯍꯨꯝꯗꯣꯏꯅꯤꯅꯦ꯫ ꯈꯜꯂꯗꯤ ꯌꯨꯝ ꯊꯣꯛꯄ ꯂꯥꯏ ꯀꯩꯅꯣ
ꯎꯝ ꯈꯟꯗ꯭ꯔꯗꯤ ꯊꯣꯛꯂꯛꯑꯣꯏꯕ꯫
ꯊꯕꯛ ꯍꯧꯖꯤꯛ ꯄ꯭ꯔꯣꯖꯦꯛꯀꯤꯗꯣ ꯈꯜꯂꯗꯤ ꯊꯥ ꯊꯕꯛ
ꯎꯝ ꯍꯣꯏꯅꯦ꯫ ꯄ꯭ꯔꯣꯖꯦꯛ ꯇꯧꯕꯁꯦ ꯄꯩꯁꯥ ꯌꯥꯝꯅ ꯌꯥꯝꯅ ꯑꯗꯨꯝ ꯐꯪꯉꯦꯅ ꯍꯥꯏꯒꯨꯝ ꯍꯥꯏꯅꯦꯀꯣ꯫
ꯅꯥꯍꯥꯟ ꯃꯥꯂꯤꯅꯦ ꯇꯥꯃꯤꯜꯁꯨ ꯏꯟꯇꯔꯚ꯭ꯌꯨ ꯈꯜꯂꯛꯄꯅꯤ ꯏꯟꯇꯔꯚ꯭ꯌꯨ ꯌꯥꯎ ꯆꯠꯄꯗꯣ꯫ ꯇ꯭ꯔꯦꯟ ꯇꯤꯀꯦꯟ ꯀꯛ ꯇ꯭ꯔꯦꯟ ꯇꯤꯀꯦꯠ ꯀꯛꯀꯦ ꯇꯧꯔ ꯇꯤꯛꯀꯦꯠ ꯂꯩꯔꯝꯗ ꯇꯣꯛꯑꯦ ꯆꯠꯇ꯭ꯔꯦ꯫ ꯇꯥꯡ ꯀꯨꯊ꯭ꯔꯥꯗ ꯇꯤꯀꯦꯠ ꯑ ꯌꯦ ꯇꯤꯀꯦꯠꯇꯣ
ꯀꯩ ꯌꯦꯟꯖꯥꯡ ꯆꯥꯔꯒꯦ꯫
ꯑꯆꯥꯝꯕ꯫ ꯀꯩꯅꯣ ꯑꯩꯅ ꯉꯁꯥꯢ ꯆꯥꯈꯤꯕꯗꯨꯕꯣ ꯀꯔꯤꯅꯣ ꯀꯔꯤ ꯀꯔꯤ ꯀꯔꯤꯅꯣ ꯈꯦꯥ ꯑꯣꯏꯗꯨꯕ ꯆꯅꯥꯅꯦ ꯑꯗꯨꯒ ꯍꯋꯥꯏ ꯈꯪ ꯀꯔꯤ ꯍꯋꯥꯏ ꯅꯣ ꯃꯥ ꯍꯥꯏꯕꯅꯤ ꯈꯪꯗꯦ ꯈꯥꯎꯔꯦ
ꯎꯝ ꯃꯃꯤꯡ ꯈꯪꯗꯕ ꯍꯋꯥꯏ ꯆꯥꯔꯒ ꯂꯩꯔꯕ ꯅꯪꯗꯤ ꯃꯤꯔꯝꯗꯨꯗ
ꯃꯃꯤꯡ
ꯅꯪ ꯂꯩꯔꯤ ꯖꯒꯥꯗꯣ ꯀꯩꯅꯣ ꯅꯦꯠꯋꯥꯛꯇꯨ ꯌꯥꯝ ꯅꯨꯡꯉꯥꯏꯇꯦꯌꯦ
ꯋꯥꯏ ꯐꯥꯏ ꯇꯠꯈꯤꯕꯩ
ꯎꯝ ꯒ꯭ꯔꯦꯠ ꯒ꯭ꯔꯦꯠ ꯂꯥꯎꯔꯛꯑꯦꯕ
ꯋꯥꯏ ꯐꯥꯏ ꯐꯪꯉꯕꯗꯩ ꯋꯥꯏ ꯐꯥꯏ ꯇꯠꯈꯤꯕꯩ
ꯅꯣꯏꯒꯤ ꯀꯩꯅꯣꯒꯤꯁꯨ ꯌꯨꯅꯤꯚꯔꯁꯤꯇꯤꯒꯤꯁꯨ ꯑꯗꯨꯝ ꯀꯩꯅꯣꯁꯦ ꯋꯥꯏ ꯐꯥꯏꯁꯤꯗ ꯍꯥꯏꯗꯤ ꯑꯗꯨꯝ ꯎꯝ ꯇ꯭ꯋꯦꯟꯇꯤ ꯐꯣꯔ ꯑꯋꯥꯔ ꯀꯩꯀꯥ ꯑꯗꯨꯝ ꯄꯤꯕ꯭ꯔꯣ
ꯇ꯭ꯋꯦꯟꯇꯤ ꯐꯣꯔ ꯑꯋꯥꯔꯗ ꯄꯤꯕꯅꯦ ꯁꯟꯗꯦꯗꯤ ꯋꯥꯏꯐꯥꯏ ꯌꯥꯗꯦ ꯁꯟꯗꯦ
ꯏꯁꯁ ꯑꯗꯨꯗꯤ ꯑꯦꯝ ꯌꯨꯅ ꯐꯔꯦ ꯀꯩꯅꯣ ꯍꯥꯏꯗꯤ ꯑꯦꯝ ꯌꯨꯗꯤ ꯃꯔꯛ ꯃꯔꯛꯇ ꯁꯨꯝ ꯔꯨꯠ ꯑꯃ ꯀꯩꯅꯣ ꯇꯧꯔꯒ ꯑꯩ ꯌꯥꯗꯕ ꯈꯣꯠꯄꯒꯤ ꯎꯝ ꯃꯔꯛꯇ ꯑꯗꯨ ꯁꯦꯝꯕ ꯈꯣꯠꯄꯒꯤ ꯄꯩꯗꯤ ꯌꯥꯗꯦꯗꯣ ꯑꯗꯨ ꯅꯠꯇꯕꯩ ꯖꯥꯇꯤ ꯅꯨꯡꯉꯥꯏ
ꯑꯩꯈꯣꯏ ꯁꯟꯗꯦꯒꯤ ꯋꯥꯏꯐ ꯌꯥꯗꯦ ꯀꯔꯤꯒꯤꯅꯣ ꯈꯪꯗꯦ
ꯑꯗꯨꯗꯤ ꯋꯥꯏꯐꯥꯏꯒꯤ ꯀꯩꯅꯣ ꯇꯧꯔꯒ ꯃꯤꯁꯤꯡꯅ ꯅꯨꯡꯁꯤꯅꯔꯒ ꯁꯟꯗꯦꯗꯣ ꯊꯥꯗꯣꯛꯇꯕꯒꯤ ꯑꯗꯨꯃꯥꯏꯅ ꯇꯧꯔꯤꯕ ꯇꯥꯔꯦ
ꯈꯪꯗꯦ ꯁꯟꯗꯦꯗꯣ ꯑꯗꯨꯝ ꯌꯥꯗꯦ ꯑꯗꯨꯝ ꯁꯟꯗꯦ ꯈꯨꯗꯤꯡꯒꯤꯅꯤ ꯌꯥꯗ꯭ꯔꯤꯁꯦ ꯌꯥꯕꯁꯨ ꯌꯥꯎꯋꯤ ꯌꯥꯗꯕꯁꯨ ꯌꯥꯎꯋꯤ ꯑꯗ ꯁꯥꯟꯗꯦ ꯑꯇꯩ ꯅꯨꯃꯤꯠꯇꯤ ꯑꯗꯨꯝ ꯅꯨꯃꯤꯠ ꯆꯨꯞꯄ ꯑꯃ ꯁꯟꯗꯦꯗꯤ ꯍꯣꯏ ꯌꯥꯗꯕ ꯉꯥꯛ ꯌꯥꯔꯝꯃꯒ ꯑꯗꯨꯝ ꯌꯥꯈꯤꯗꯕ ꯑꯗꯨꯃꯥꯏꯅ ꯇꯧꯋꯦ ꯁꯟꯗꯦꯗꯤ
ꯎꯝ ꯑꯩꯈꯣꯏꯅ ꯍꯦꯜꯂꯤꯗ ꯑꯗꯨꯗꯤ ꯀꯩꯅꯣ ꯐꯕ ꯎ ꯍ ꯐꯔꯦ ꯀꯩꯅꯣ
ꯍꯥꯥ
ꯃꯅꯤꯄꯨꯔꯅ ꯐꯔꯦ
ꯢꯁ
ꯃꯅꯤꯄꯨꯔ ꯇꯥꯞꯄꯦꯁ ꯍꯥꯢꯁꯦ
ꯑꯥ ꯍꯣꯢ ꯆꯥꯛ ꯌꯦꯟꯁꯥꯡ ꯆꯥꯕ ꯐꯪꯗꯕꯕꯨꯗꯤ ꯐꯪꯗꯦꯕꯨ ꯅꯨꯡꯉꯥꯏꯕꯗꯤ ꯅꯨꯡꯉꯥꯏꯔꯦꯗ
ꯑꯗꯨꯗ ꯅꯨꯡꯉꯥꯏꯔꯦꯕ
ꯅꯨꯡꯉꯥꯏꯔꯦ ꯀꯩꯅꯣ ꯆꯥꯛ ꯏꯟꯁꯥꯡ ꯆꯥꯕ ꯈꯛꯇꯅꯤ ꯅꯨꯡꯉꯥꯏꯇꯕ ꯑꯇꯩꯗꯤ ꯇꯣꯢꯅ
ꯃꯣꯏ ꯆꯥꯛ ꯏꯟꯁꯥꯡꯗꯨꯅ ꯑꯍꯥꯟꯕꯗꯤ ꯀꯩꯅꯣ ꯍꯩꯅꯕ꯭ꯔꯥꯅꯦ
ꯃꯣꯏ ꯆꯥꯛ ꯌꯦꯟꯁꯥꯡꯗꯣ ꯁꯤꯗ ꯁꯤꯗ ꯆꯥꯗꯦ ꯏꯃꯥꯟꯅꯕ ꯃꯌꯨꯝꯗꯒꯨꯝꯕ ꯍꯣꯇꯦꯜꯗꯒꯨꯝꯕ ꯆꯥꯏ ꯑꯗꯨꯗꯗꯤ ꯆꯥꯛ ꯍꯥꯎꯋꯦ ꯍꯣꯁꯇꯦꯜ ꯊꯣꯡꯕꯁꯤꯗꯤ ꯃꯣꯏ ꯀꯦꯔꯥ ꯃꯆꯥꯅꯁꯨ ꯊꯣꯡꯉꯤ ꯆꯥ ꯌꯥꯗꯦ
ꯎꯝ
ꯃꯣꯏꯗꯨ ꯀꯃꯥꯏꯅ ꯇꯧꯕꯅꯣ ꯈꯪꯗꯦ ꯀꯦꯔꯦꯂꯥ ꯃꯆꯥꯅꯁꯨ ꯊꯣꯡꯉꯤꯅꯦ ꯑꯦ ꯗꯨ ꯀꯃꯥꯏꯅ ꯇꯧꯕ ꯆꯛ ꯑꯟꯖꯡꯅꯣ ꯁꯤꯟꯇꯣꯛꯑꯣ ꯍꯥꯏꯁꯨ ꯁꯤꯟꯗꯣꯛꯇꯦ
ꯀꯩꯅꯣ ꯇꯧꯗ꯭ꯔꯣ ꯍꯥꯏꯗꯤ ꯁꯨꯝ ꯆꯥꯛ ꯌꯦꯟꯁꯥꯡꯗꯣꯏꯗꯤ ꯁꯤꯟꯕꯤ ꯈꯣꯠꯄꯤ ꯀꯩꯅꯣ ꯇꯧꯕꯤ ꯇꯧꯗ꯭ꯔꯣ ꯍꯥꯏꯗꯤ ꯌꯥꯝꯅ ꯋꯦꯗꯔꯗꯤ ꯍꯥꯏꯗꯤ ꯗꯨꯝ ꯁꯥꯕ ꯈꯣꯠꯄ
ꯁꯤꯟꯗꯦꯗꯥ ꯑꯃꯨꯛ ꯃꯨꯛ ꯊꯥ ꯃꯉꯥ ꯇꯨꯔꯨꯛ ꯂꯩꯔ ꯑꯃꯨ ꯃꯨꯛ ꯁꯤꯜꯂꯦ ꯑꯗꯨꯅ ꯑꯗꯨ ꯐꯤꯛꯁ ꯊꯝꯕꯗ ꯑꯗꯨ ꯗꯨꯝ ꯊꯣꯡꯗꯣꯏꯅꯤ
ꯑꯩꯅ ꯍꯥꯏꯕꯗꯤ ꯆꯥꯛ ꯌꯦꯟꯁꯥꯡꯗꯣ ꯍꯥꯏꯗꯤ ꯀꯩꯅꯣꯋꯥ ꯑꯁꯥꯕ ꯖꯒꯥꯗꯗꯤ ꯑꯗꯨꯝ ꯍꯥꯏꯗꯤ ꯍꯩꯒꯨꯝꯕ ꯀꯩꯅꯣ ꯈꯥꯃꯦꯟꯁꯤꯟꯕꯩꯒꯨꯝꯕꯩ ꯁꯤꯟꯕꯩ ꯆꯥꯡꯗ ꯌꯥꯝ ꯍꯥꯞꯄꯦꯗꯅ ꯆꯥ ꯇꯨꯝꯅꯕ ꯍꯩꯒꯤ ꯁꯔꯨꯛꯇꯣ ꯑꯗꯨꯃꯥꯏꯅ ꯅꯣꯏꯁꯨ ꯇꯧꯕ꯭ꯔꯥ ꯍꯥꯏꯕꯅꯦꯗ
ꯍꯣꯏꯅꯦ ꯑꯗꯨꯗ ꯃꯣꯏ ꯈꯨꯊꯣꯡꯗꯣ ꯀꯩꯅꯣꯝ ꯊꯣꯡꯕ ꯑꯗꯨ ꯆꯥꯕꯗꯣ ꯌꯥꯗꯕ ꯑꯗꯨꯒꯤ ꯀꯩꯅꯣ ꯀꯔꯤ ꯈꯨ ꯊꯣꯡ ꯍꯣꯏꯇꯥꯔꯦ ꯆꯨꯝꯅ ꯊꯣꯡꯕꯗꯣ ꯗꯨꯝꯑꯣꯏ ꯃꯁꯂꯥ ꯇꯞꯇ ꯇꯛꯁꯤꯜꯂꯒ ꯆꯥꯕꯗ ꯀꯩꯅꯣꯝ ꯏꯇꯧ ꯇꯧꯕ ꯍꯥꯏꯇꯥꯔꯦ ꯑꯗꯨ
ꯎꯝ ꯑꯧ ꯃꯁꯂꯥꯗꯤ ꯌꯥꯝ ꯍꯩꯅꯩꯀꯣ ꯃꯣꯏ ꯃꯄꯥꯟ ꯂꯝꯗꯗꯤ ꯈꯨꯨꯆꯨ ꯀꯨꯃꯦꯟ ꯃꯨꯅꯤꯡꯗꯕꯒꯤ ꯃꯅꯤꯄꯨꯔꯗ ꯊꯣꯛꯅꯤꯡꯗꯕꯩ ꯊꯕꯛꯇꯤ ꯇꯧꯅꯨꯀꯣ
ꯕꯔꯅꯤ ꯪꯂꯩꯒꯤꯗ꯭ꯔꯦꯗ
ꯕꯥꯔꯥ
ꯇ꯭ꯔꯦꯟꯗ ꯊꯣꯂꯛ ꯇ꯭ꯔꯦꯟ ꯊꯣꯛꯂꯛꯄ ꯌꯥꯕꯁꯨ ꯅꯠꯇꯦ ꯑꯦꯔꯣꯄ꯭ꯂꯦꯟꯗ ꯑꯦꯔꯣꯄ꯭ꯂꯦꯟ ꯊꯤꯅꯤꯉꯥꯏ ꯄꯩꯁꯥꯁꯤꯅ ꯂꯩꯈꯤꯗ꯭ꯔꯦ
ꯎꯝ ꯎꯝ
ꯇ꯭ꯔꯦꯟꯗ ꯊꯣꯛꯄ ꯌꯥꯔꯗꯤ
ꯇ꯭ꯔꯦꯟꯗ ꯊꯣꯛꯂꯛꯑꯗꯤ ꯁꯨꯝ ꯃꯊꯥꯡ ꯃꯊꯥꯡ ꯃꯊꯥꯡ ꯁꯨꯝ ꯂꯥꯛꯄꯗ ꯑꯗꯨꯝ ꯀꯩꯅꯣꯕꯧ ꯍꯥꯏꯗꯤ ꯀꯣꯜꯀꯇꯥ ꯀꯩ ꯂꯥꯛꯄ ꯈꯣꯠꯄꯗꯤ ꯌꯥꯗꯕ ꯅꯨꯃꯤꯠꯇꯤ ꯐꯅꯥꯟ ꯆꯪꯉꯅꯤ
ꯀꯣꯜꯀꯇꯥꯗꯒꯤ ꯏꯝꯐꯥꯜꯂꯣꯝ ꯄꯥꯏꯔꯛꯄꯒꯤ ꯇ꯭ꯔꯦꯟ ꯄꯩꯁꯥꯗꯩ ꯐ꯭ꯂꯥꯏꯠ ꯄꯩꯁꯥꯗꯨꯒ ꯇ꯭ꯔꯦꯟ ꯄꯩꯁꯥꯗꯨꯒ
ꯑꯦ ꯑꯗꯨꯗꯤ ꯋꯥꯠꯂꯤꯉꯩꯗ ꯋꯥꯠꯂꯤꯉꯩꯗ ꯀꯛ ꯎꯞꯀꯗꯝꯅꯦ ꯀꯩꯅꯣ ꯄ꯭ꯂꯦꯟ
ꯋꯠꯂꯤꯉꯩꯗ ꯀꯛꯑꯥꯖꯨ ꯂꯨꯄꯥ ꯂꯤꯁꯤꯡ ꯇꯔꯥꯒꯤ ꯃꯊꯛꯇ ꯑꯗꯨꯝ ꯇꯔꯥꯗꯩ ꯍꯦꯟꯅ ꯀꯩꯁꯨ ꯇꯥ ꯍꯣꯡꯗꯦꯌꯦ
ꯀꯜꯀꯇꯥꯗꯩꯅ ꯃꯅꯤꯄꯨꯔ ꯏꯟꯐꯜ
ꯑꯗꯨ ꯀꯣꯜꯀꯇꯥꯗꯩꯕꯨꯗꯤ ꯂꯤꯁꯤꯡ ꯃꯔꯤ ꯃꯉꯥ ꯑꯗꯨꯃꯥꯏꯅ ꯂꯩꯔꯝꯃꯅꯤ ꯃꯉꯥ ꯇꯔꯨꯛ ꯑꯁꯤꯗꯩꯅ ꯀꯣꯜꯀꯇꯥꯐꯥꯎ ꯆꯠꯕꯗ ꯇ꯭ꯔꯦꯟꯗꯨꯗ ꯂꯨꯄꯥ ꯂꯤꯁꯤꯡ ꯑꯅꯤꯃꯨꯛ ꯆꯪꯗꯣꯏꯅꯦ ꯑꯃ ꯆꯥꯝꯉꯥꯃꯨꯛ ꯆꯪꯗꯣꯏꯅꯦ ꯑꯥ ꯆꯥꯕꯒ ꯑꯗꯩꯒꯤ ꯑꯗꯨ ꯆꯠꯄ ꯅꯨꯃꯤꯠ ꯅꯤꯅꯤ ꯃꯤ ꯍꯨꯝꯅꯤꯗꯨ ꯆꯥꯕ ꯊꯛꯄꯒ ꯑꯗꯨꯝ ꯁꯤꯗꯩꯅ ꯀꯣꯜꯀꯇꯥꯐꯥꯎꯁꯦ ꯅꯨꯃꯤꯠ ꯍꯨꯝꯅꯤꯃꯨꯛ
ꯄꯨꯟꯅꯃꯨꯛ ꯄꯥꯏꯔꯗꯤ ꯌꯥꯔꯣ
ꯏꯁ ꯄꯥꯔꯣ ꯁꯤꯗꯤꯛ ꯀꯣꯜꯀꯇꯥꯕꯧ ꯅꯨꯃꯤꯠ ꯍꯨꯝꯅꯤ ꯆꯪꯉꯦ ꯈꯟꯂꯣꯅꯦ ꯅꯨꯃꯤꯠ ꯍꯨꯝꯅꯤꯗꯨꯒꯤ ꯆꯥꯕꯒꯤ ꯂꯨꯄꯥ ꯆꯥꯝꯃ ꯌꯦꯡꯈꯩ ꯆꯥꯝꯃ ꯌꯦꯡꯈꯩ ꯄꯥꯕꯗ ꯄꯥ ꯅꯨꯃꯤꯠ ꯍꯨꯝꯅꯤꯗꯨ ꯆꯥꯕꯗ ꯂꯨꯄꯥ ꯂꯤꯁꯤꯡꯃꯨꯛ ꯆꯥꯕꯒ ꯕꯥꯔꯥꯒ ꯂꯤꯁꯤꯡ ꯑꯃ ꯂꯩꯔꯦ ꯇ꯭ꯔꯦꯟꯗ ꯂꯤꯁꯤꯡ ꯑꯝ ꯆꯥꯝꯉꯥ ꯂꯩꯔꯦ ꯂꯤꯁꯤꯡ ꯑꯍꯨꯝ ꯃꯨꯛꯅ ꯑꯗꯨꯝ ꯌꯥꯔꯦ ꯑꯗꯒꯤ ꯀꯣꯜꯀꯇꯥꯗꯩꯅ ꯏꯝꯐꯥꯜꯐꯣꯛ ꯄꯥꯏꯕꯗ ꯂꯤꯁꯤꯡ ꯃꯉꯥ ꯑꯗꯨꯃꯥꯏ ꯂꯩꯔꯝꯒ ꯂꯨꯄꯥ ꯂꯤꯁꯤꯡ ꯅꯤꯄꯥꯥꯟꯗꯩꯅ ꯃꯥꯄꯟ ꯑꯗꯨ ꯁꯤꯗꯒꯤꯅꯦ ꯌꯨꯝꯐꯧ ꯗꯥꯏꯔꯦꯛ ꯄꯥꯏꯔꯅ ꯇꯔꯥ ꯍꯨꯝꯗꯣꯏ ꯈꯥꯔꯥ ꯈꯔ ꯍꯣꯡꯕꯗ ꯇꯔꯥꯃꯊꯣꯏ ꯈꯣꯏ ꯑꯗꯨꯃꯥꯏꯅ ꯂꯩꯕꯁꯨ ꯌꯥꯎꯏ ꯑꯗꯨꯗꯤ ꯂꯤꯁꯤꯡ ꯑꯃꯃꯨꯛꯇꯅꯤ ꯈꯦꯠꯅꯩꯗꯣ ꯑꯗꯨꯝ ꯆꯞ ꯃꯥꯟꯅꯩꯌꯦ ꯀꯣꯜꯀꯇꯥꯗ ꯅꯨꯃꯤꯠ ꯍꯨꯝꯅꯤ ꯃꯔꯤꯅꯤ ꯄꯥꯟꯗꯣꯏ ꯁꯔꯨꯛꯄꯨ ꯗꯥꯏꯔꯦꯛ ꯑꯣꯏꯅ